ꯍꯜꯂꯣ
ꯍꯜꯂꯣ
ꯃꯕ ꯃꯁꯅ ꯍꯜꯂꯣ ꯌꯥ ꯍꯜꯂꯣ ꯍꯜꯂꯣ ꯀꯔꯤ ꯇꯧꯔ ꯂꯩꯒꯦ
ꯑꯩ ꯆꯥꯛꯆꯥꯥ ꯇꯣꯛꯄꯒꯤ ꯐꯃꯨꯡꯗ ꯂꯩꯌꯦ
ꯑꯣ ꯑꯩꯁꯨ ꯆꯥꯗ꯭ꯔꯤ
ꯀꯩ ꯏꯟꯁꯥꯡ ꯆꯥꯕꯅꯣ
ꯅꯪꯗꯤ ꯍꯥ
ꯀꯔꯤ ꯌꯦꯟꯖꯥꯡ ꯆꯥꯕꯅꯣ
ꯎꯝ ꯑꯩꯗꯤ ꯇꯟ ꯁꯦꯝꯔꯒ ꯆꯥꯔꯤ
ꯑꯣꯍꯣ ꯑꯩꯈꯣꯏꯒꯤꯗꯤꯅꯦ ꯑꯩꯈꯣꯏ ꯏꯗꯣꯝꯆꯥꯍꯣꯏ ꯅꯥꯕꯒꯤ ꯊꯔꯣꯏ ꯊꯣꯡꯕ ꯑꯗꯩ ꯀꯩꯀꯩ ꯃꯌꯥꯝ ꯆꯥꯔꯦ
ꯑꯣ ꯌꯥꯝ ꯍꯥꯎꯒꯅꯤ
ꯍꯥꯎꯋꯦ ꯃꯌꯥꯝ ꯆꯥꯕꯅꯤꯅ
ꯑꯣ ꯌꯥꯝ ꯍꯥꯎꯒꯅꯤ ꯑꯩꯁꯨ ꯑ ꯇꯟꯒꯨꯝꯕ ꯆꯥꯏ ꯑꯗꯨꯒ ꯄꯝꯀꯤꯟꯒꯨꯝꯕ ꯑꯗꯨꯒ
ꯀꯥꯡ ꯀꯣꯏꯕ ꯆꯠꯅꯤꯡꯗ꯭ꯔꯣ ꯑꯩꯈꯣꯏ ꯃꯩꯇꯩꯒꯤ
ꯑꯥ ꯑꯃꯐꯥꯎꯁꯨ ꯆꯠꯇ꯭ꯔꯤ
ꯌꯥꯝꯅ ꯅꯨꯡꯉꯥꯏꯌꯦ
ꯀꯔꯤ ꯀꯔꯤ ꯇꯧꯒꯦ ꯀꯥꯡꯗ
ꯀꯥꯡꯗ ꯑꯩꯈꯣꯏꯁꯦ ꯃꯥꯟꯇꯣꯞꯇꯅꯦ
ꯑꯥ
ꯈꯦꯆꯔꯤ ꯍꯥꯏꯗꯅ ꯑꯃ ꯌꯦꯂꯣ ꯀꯂꯔꯒꯤ ꯑꯃ ꯂꯩꯕꯗꯣ ꯈꯪꯕ꯭ꯔꯥ
ꯈꯦꯇ꯭ꯔꯤ
ꯑꯥ
ꯑꯥ ꯌꯦꯟꯁꯥꯡꯔ‌ꯣ
ꯅꯠꯇꯦ ꯅꯠꯇꯦ ꯆꯥꯛꯇ ꯌꯦꯂꯣ ꯀꯂꯔꯒꯤ ꯑꯃ ꯂꯩꯕꯗꯨ
ꯑꯥ ꯑꯥ ꯑꯥ ꯈꯪꯉꯦ ꯍꯣꯏ
ꯑꯗꯨꯒꯨꯝꯕ ꯇꯧꯔꯅꯤꯗꯅ ꯑꯗꯒꯤꯗꯤ ꯂꯥꯏꯁꯤ ꯄꯨꯊꯣꯛꯑꯒ ꯀꯩꯅꯣ ꯒꯥꯔꯤꯒꯨꯝꯕ ꯑꯃꯗ ꯍꯥꯞꯄꯒꯅꯦ ꯑꯁ ꯊꯝꯕꯥꯜ ꯒꯥꯡ ꯑꯗꯩꯗꯤ ꯄꯥꯏꯅꯦꯄꯜꯒ ꯂꯩ ꯃꯌꯥꯝ ꯀꯩ ꯀꯩ ꯄꯨꯜꯂꯅꯤꯗꯅ ꯑꯗꯨꯒ ꯃꯤ ꯃꯌꯥꯝꯅ ꯇꯧꯔ ꯒꯥꯔꯤ ꯑꯗꯨꯃꯥꯏꯅ ꯇꯧꯔ ꯆꯤꯡꯗꯣꯏꯅꯦꯕꯀꯣ
ꯑꯥ
ꯑꯗꯨꯒ ꯅꯨꯃꯤꯗꯥꯡꯁꯤꯗꯅꯦ ꯃꯥꯟꯇꯣꯞ ꯑꯆꯧꯕꯁꯦ ꯊꯥꯗꯣꯏꯂꯥꯒꯤ ꯋꯥꯔꯤꯗꯨ ꯇꯥꯔꯕ
ꯑ ꯇꯥꯗ꯭ꯔꯤ
ꯋꯥꯔꯤ ꯑꯃ ꯂꯩꯕꯅꯦ ꯑꯗꯨꯗꯔ ꯌꯥꯎꯕ ꯃꯥꯟꯇꯣꯞꯇꯣ ꯑꯗꯨꯏꯗꯨꯗ ꯃꯤ ꯃꯌꯥꯝꯅ ꯇꯧꯔ ꯆꯤꯡꯉꯅꯤꯗꯨ ꯅꯨꯃꯤꯗꯥꯡꯁꯦ ꯏꯁꯩꯒ ꯇꯧꯔꯒ ꯀꯣ ꯈꯪꯕ꯭ꯔꯥ ꯀꯩꯅꯣ ꯇꯧꯗꯣꯏꯕ ꯍꯥꯎꯀꯤꯗꯨ ꯊꯣꯡꯉꯅꯤꯗꯅ ꯑꯗꯨꯒ ꯂꯣꯏꯔꯀꯥꯟꯗ ꯃꯤ ꯃꯌꯥꯝꯗ‌ꯣ ꯄꯤꯖꯗꯣꯏꯕ
ꯑꯣ ꯅꯨꯡꯉꯥꯏꯔꯝꯒꯅꯤ ꯍꯣꯏ ꯅꯈ‌ꯣꯏꯗꯤ ꯂꯨꯍꯣꯡꯕꯗꯤ ꯑꯥ ꯅꯨꯡꯊꯤꯟꯗ ꯂꯨꯍꯣꯡꯕ꯭ꯔꯣ ꯅꯨꯡꯗꯥꯡꯗ ꯂꯨꯍꯣꯡꯕ꯭ꯔꯣ
ꯑꯩꯈꯣꯏꯒꯤ ꯂꯨꯍꯣꯡꯕꯁꯦ ꯅꯨꯃꯤꯗꯥꯡꯗ ꯍꯣꯡꯗꯣꯏꯅꯦ ꯅꯨꯡꯉꯥꯏ
ꯑꯥ ꯃꯌꯥꯡꯒꯤꯗꯤ ꯀꯩꯅꯣ ꯑꯥ ꯅꯨꯡ ꯑꯥ ꯅꯥꯏꯠꯇ ꯂꯨꯍꯣꯡꯉꯦꯀꯣ
ꯑꯩꯈꯣꯏ ꯃꯩꯇꯩꯒꯤꯁꯨ ꯅꯨꯃꯤꯗꯥꯡꯗ ꯍꯣꯡꯗꯣꯏꯅꯦ
ꯑ ꯑꯗꯨ ꯃꯤ ꯑꯇꯣꯏꯕꯁꯤꯡꯗꯤ ꯅ‌ꯣ ꯑ ꯑ ꯅꯨꯡꯗꯥꯡꯒꯨꯝꯕꯗ ꯂꯨ ꯍꯣꯡꯉꯦ ꯑꯩꯒꯤ ꯏꯃꯥꯟꯅꯕꯤ ꯕꯤꯈꯣꯏ ꯐꯦꯃꯤꯂꯤꯒꯨꯝꯕꯁꯦ ꯅꯨꯡꯗꯥꯡꯗ ꯂꯨꯍꯣꯡꯉꯦ
ꯑꯣꯍꯣ ꯑꯩꯈꯣꯏꯒꯤꯁꯨ ꯍꯣꯡꯉꯦꯕꯀꯣ ꯑꯩꯈꯣꯏꯒꯤ ꯃꯩꯇꯩꯒꯤ ꯍꯣ ꯂꯨꯍꯣꯡꯕꯗꯗꯤ ꯀꯩꯅꯥꯗ ꯌꯥꯝ ꯌꯥꯝ ꯊꯥꯅ ꯊꯥꯅ ꯍꯥꯏꯗꯤ ꯌꯥꯝ ꯍꯦꯕꯤ ꯑꯣꯏꯅꯒꯦꯗ꯭ꯔꯥ
ꯑꯥ
ꯅꯨꯡꯉꯥꯏꯕꯅꯦ ꯃꯩꯇꯩꯒꯤ ꯂꯨꯍꯣꯡꯕ
ꯍꯣꯏ ꯅꯝꯈꯩꯗꯨ ꯌꯥꯝꯅ
ꯎꯝ ꯑꯗꯒꯤ ꯂꯨꯍꯣꯡꯉꯅꯤ ꯇꯅ ꯑꯩꯈꯣꯏ ꯃꯩꯇꯩꯒꯤ ꯅꯨꯃꯤꯗꯥꯡꯁꯤꯗ ꯑꯗꯩꯗꯤ ꯅꯣꯡꯉꯥꯜꯂꯀꯥꯟꯁꯦ ꯑꯁꯤꯗ ꯃꯥꯒꯤ ꯋꯥꯗ꯭ꯔꯣꯞ ꯎꯄꯨꯒꯨꯝ ꯑꯃ ꯍꯥꯞꯇ꯭ꯔꯥ
ꯑꯥ ꯎꯄꯨ ꯑꯥ
ꯎꯄꯨꯒꯨꯝꯕ ꯍꯥꯞꯄꯁꯦ ꯅꯨꯄꯤꯒꯤ ꯃꯌꯨꯝꯁꯦ ꯅꯨꯄꯤꯔꯣꯝ ꯁꯥꯏꯠꯁꯦ ꯑꯁꯅꯦ ꯅꯣꯡꯉꯥꯜꯂꯒ ꯑꯃꯨꯛ ꯅꯨꯄꯥꯔꯣꯝꯗ ꯆꯠꯇꯣꯏꯅꯦꯕꯀꯣ ꯑꯗꯨꯒ ꯎꯄꯨ ꯁꯣ ꯍꯥꯡꯕ ꯍꯥꯏꯔꯒ ꯑꯃꯁꯨ ꯑꯃꯨꯛ ꯄꯥꯡꯊꯣꯛꯑꯅꯤ
ꯑꯥ
ꯑꯗꯨꯒ ꯐꯥꯏꯚ ꯗꯦꯖ ꯅꯠꯇ꯭ꯔꯒꯅ ꯊ꯭ꯔꯤ ꯗꯦꯖ ꯁꯨꯕꯩꯁꯦ ꯑꯁꯤꯗ ꯀꯩꯅꯥꯁꯦ ꯅꯨꯄꯥ ꯅꯨꯄꯥ ꯅꯨꯄꯤ ꯂꯨꯍꯣꯡꯈꯤꯕ ꯅꯨꯄꯤꯁꯦ
ꯑꯥ
ꯑꯁꯤꯁꯤ ꯀꯩꯅꯣ ꯇꯧꯗꯣꯏꯅꯦꯕ ꯍꯥꯏꯗꯤ ꯃꯣꯏ ꯏꯃꯨꯡ ꯃꯅꯨꯡ ꯃꯌꯥꯝꯒ ꯇꯧꯔꯒ ꯃꯉꯥꯅꯤ ꯆꯥꯛꯀꯧꯕ ꯍꯥꯏꯗꯤ ꯂꯩꯗꯣꯏꯅꯦꯕꯀꯣ ꯐꯥꯔꯁ ꯇꯥꯏꯝ ꯂꯨꯍꯣꯡꯕ ꯂꯣꯏꯔꯒ ꯑꯗꯨꯃꯥꯏꯅ ꯂꯥꯛꯑꯅꯤꯗꯅ ꯑꯗꯨꯒ ꯆꯥꯛ ꯄꯤꯖꯔꯅꯤ ꯑꯗꯨꯒ ꯊꯥ ꯋꯥꯟ ꯃꯟ ꯁꯨꯗ꯭ꯔꯤꯐꯣ ꯀ ꯅꯨꯄꯤꯁꯦ ꯃꯌꯨꯝꯗ ꯆꯪꯕ ꯌꯥꯗꯦꯕꯀꯣ
ꯑꯥ
ꯑꯗꯨꯃꯥꯏꯅ ꯑꯃꯨꯛ ꯇꯧꯗꯦ ꯑꯗꯨꯃꯥꯏꯅ ꯃꯌꯥꯝ ꯃꯈꯜ ꯃꯈꯜ ꯃꯌꯥꯝ ꯂꯩ ꯅꯤꯉꯣꯜ ꯆꯥꯛꯀꯧꯕ ꯑꯗꯩꯗꯤ ꯀꯩꯅꯣ ꯆꯩꯔꯥꯎꯕ ꯃꯈꯜ ꯃꯈꯜ ꯃꯌꯥꯝ ꯂꯩ
ꯅꯨꯡꯉꯥꯏꯔꯝꯒꯅꯤꯀꯣ ꯂꯨꯍꯣꯡꯕꯁꯦ ꯃꯩꯇꯩꯒꯤ ꯑꯩꯁꯨ ꯑꯁ ꯂꯨꯍꯣꯡꯅꯤꯡꯉꯦꯗ ꯑꯗꯣ ꯈꯜꯂꯕꯗꯤ
ꯑꯩꯈꯣꯏꯒꯤ ꯇꯥꯃꯣ ꯑꯃ ꯂꯩꯌꯦ ꯑꯗꯨꯗꯣ ꯍꯣꯡꯉꯒꯦꯔꯣ
ꯍꯧꯖꯤꯛꯇꯤ ꯑꯉꯥꯡ ꯌꯥꯝꯅ ꯑꯣꯏꯔꯤ
ꯑꯩꯈꯣꯏꯁꯨꯅꯤꯗ ꯌꯥꯝꯅ ꯌꯥꯝꯅ ꯍꯥꯏꯗꯤ ꯊꯧꯗꯣꯛꯄꯁꯤ ꯌꯥꯝ ꯌꯥꯝꯕꯅꯤꯅ ꯀꯣ
ꯎꯝ
ꯌꯥꯎꯁꯪ ꯑꯃ ꯂꯩꯔꯦ ꯌꯥꯎꯁꯪ ꯂꯣꯏꯔꯒ ꯆꯩꯔꯥꯎꯕ ꯇꯔꯄꯣꯟ ꯅꯨꯡꯄꯣꯟ ꯃꯌꯥꯝ ꯇ꯭ꯔꯥꯏꯐꯀꯤꯅ ꯑꯃꯨꯛ ꯈ꯭ꯔꯤꯁꯃꯥꯁꯇ ꯑꯣꯏꯅ ꯆꯥꯎꯅ ꯇꯧꯋꯤꯗꯅ ꯑꯇꯩ ꯑꯇꯩ ꯂꯩꯔꯁꯨ ꯑꯆꯧꯕꯗꯤ ꯈ꯭ꯔꯤꯁꯃꯥꯁ ꯈꯛꯇ ꯑꯣꯏꯗꯅ
ꯍꯣꯏ ꯈ꯭ꯔꯤꯁꯃꯥꯁ ꯈꯨꯛꯇ ꯑꯣꯏ
ꯑꯗ ꯑꯩꯈꯣꯏ ꯃꯩꯇꯩꯒꯤꯗꯤ ꯌꯥꯝꯃꯦꯕ
ꯐꯦꯁꯇꯤꯚꯦꯜ ꯌꯥꯝꯃꯦꯀꯣ ꯅꯈꯣꯏꯒꯤ
ꯎꯝ ꯈꯨꯌꯥꯝ ꯑꯃ ꯌꯥꯝꯕꯩ
ꯆꯩꯔꯥꯎꯕ ꯆꯥꯛꯀꯧꯕ ꯀꯥꯡ ꯑꯗꯨꯒ ꯂꯥꯏ ꯍꯔꯥꯎꯕ
ꯎꯝ ꯎꯝ ꯂꯥꯏ ꯍꯔꯥꯎꯕ ꯌꯥꯎꯛꯇ꯭ꯔꯤꯕ
ꯌꯥꯎꯗ꯭ꯔꯤ ꯑꯩꯈꯣꯏꯗꯤ ꯑꯦꯛꯁꯄꯤꯔꯤꯌꯦꯟꯁ ꯇꯧꯗ꯭ꯔꯤ
ꯑꯩꯈꯣꯏ ꯀꯛꯆꯤꯡꯒꯤꯗꯤꯀꯣ ꯂꯣꯏꯈ꯭ꯔꯦꯕ ꯍꯔꯥꯎꯕꯗꯣ ꯅꯦꯛꯁ ꯏꯌꯔꯗ ꯂꯥꯛꯑꯣ ꯑꯩꯈꯣꯏꯗ ꯂꯩꯔꯒ ꯌꯥꯎꯁꯦ
ꯎ ꯐꯥꯔꯁ ꯑꯦꯛꯁꯔꯦꯁꯦ ꯃꯣꯏꯒꯤ ꯑꯩ ꯈꯪꯗꯦ ꯀꯔꯤ
ꯑꯩꯁꯨ ꯑꯝꯇ ꯁꯥꯗ꯭ꯔꯤꯌꯦ ꯑꯩꯈꯣꯏ ꯀꯛꯆꯤꯡꯒꯤ ꯂꯥꯏ ꯃꯌꯥꯝ ꯂꯩꯌꯦꯕꯀꯣ
ꯑꯥ
ꯑꯗꯨꯗ ꯁꯥꯕ ꯌꯥꯎꯁꯦ ꯂꯥꯛꯑꯣ
ꯍꯣꯏ ꯂꯥꯛꯀꯦ ꯅꯈꯣꯏꯒꯤ ꯔꯣꯝꯗꯗꯤ ꯅꯣꯡꯆꯨꯔ ꯂꯩꯔꯤꯕꯣ
ꯅꯣꯡ ꯉꯁꯥꯏ ꯆꯨꯔꯝꯃꯦ ꯍꯧꯖꯤꯛꯄꯨꯗꯤ ꯍꯥꯡꯈ꯭ꯔꯦ ꯅꯣꯏꯗꯨꯗ ꯆꯨꯕ꯭ꯔꯣ
ꯑ ꯆꯨ ꯆꯨꯔꯤꯌꯦ
ꯑꯩꯈꯣꯏꯁꯤ ꯅꯣꯡ ꯆꯨꯔꯝꯃꯒ ꯂꯦꯞꯈ꯭ꯔꯦ ꯑꯗꯨꯅ ꯂꯝꯕꯤꯗꯤ ꯆꯣꯠ ꯆꯣꯠ ꯆꯣꯠ ꯂꯥꯎꯔ ꯅꯥꯟꯊꯨꯒꯦ ꯇꯧꯋꯦ
ꯎꯝ ꯅꯪꯗꯤ ꯀꯣꯔꯦꯟ ꯗ꯭ꯔꯃꯥ ꯌꯦꯡꯕ꯭ꯔꯣ
ꯑꯁ ꯌꯦꯡ ꯌꯦꯡꯉꯝꯃꯦ ꯑꯗꯣ ꯍꯧꯖꯤꯛꯇꯤ ꯌꯦꯡꯗ꯭ꯔꯦ ꯑꯩꯗꯤꯛ ꯌꯥꯝ ꯆꯨꯏꯌꯦꯕ ꯑꯗꯨꯏ ꯄꯣꯠꯇꯨ ꯇꯨꯝꯅꯤ ꯈꯪꯗꯦꯕ
ꯑꯩ ꯅꯨꯄꯥ ꯅꯨꯄꯤꯗꯨ ꯌꯥꯝꯅ ꯑꯦꯇ꯭ꯔꯦꯛꯇꯤꯞ ꯑꯣꯏꯔꯒ ꯌꯥꯝ ꯅꯨꯡꯉꯥꯏꯌꯦ ꯌꯦꯡꯕꯗꯨ
ꯎꯝ ꯎ ꯑꯗꯨ ꯀꯣꯔꯤꯌꯥꯟ ꯗ꯭ꯔꯃꯥꯗꯩꯗꯤꯅꯦ ꯆꯥꯏꯅꯤꯁ ꯗ꯭ꯔꯃꯥꯅ ꯍꯦꯟꯅ ꯅꯨꯡꯉꯥꯏ ꯑꯩꯗꯤ
ꯑ ꯆꯥꯏꯅꯤꯁ ꯗ꯭ꯔꯃꯥꯗꯨꯗꯤ ꯀꯣꯔꯤꯌꯥꯅ ꯍꯦꯟꯅ ꯅꯨꯡꯉꯥꯏ ꯑꯩꯉꯣꯟꯗꯗꯤ
ꯑꯗꯩꯗꯤ ꯀꯩꯅꯣꯁꯨ ꯌꯥꯝ ꯅꯨꯡꯉꯥꯏ ꯑꯩꯗꯤ
ꯔꯦꯂꯤꯁꯇꯤꯛ ꯍꯦꯟꯅ ꯑꯣꯏꯌꯦ ꯀꯣꯔꯤꯌꯥꯒꯤ
ꯍꯣꯏ ꯑꯣꯏꯌꯦ ꯑꯗꯣ ꯊꯥꯏꯒꯤꯁꯨ ꯅꯨꯡꯉꯥꯏꯕꯅꯦꯗ ꯑꯗꯨꯝ
ꯑꯥ ꯊꯥꯏꯒꯤꯗꯤ ꯂꯦꯡꯒ꯭ꯋꯦꯖꯇꯣ ꯑꯄꯪꯈꯥ ꯄꯪꯈꯥꯕ ꯑꯗꯨ
ꯈꯥꯎ ꯈꯨꯟ ꯈꯥ ꯇꯧꯔꯒꯀꯣ ꯌꯥꯝ ꯅꯨꯡꯉꯥꯏꯌꯦ ꯌꯦꯡꯕ ꯃꯈꯜ ꯃꯈꯜ ꯃꯌꯥꯝ ꯌꯦꯡꯗꯧꯅꯤꯀꯣ ꯑꯦꯛꯁꯄꯤꯔꯤꯌꯦꯟꯁ ꯂꯧꯗꯧꯅꯦ ꯆꯥꯛ ꯂꯣꯏꯗ꯭ꯔꯤꯕꯣ ꯆꯥꯛ ꯆꯥꯗ꯭ꯔꯤꯕꯣ ꯅꯣꯏꯕꯣ
ꯑꯝ ꯆꯥꯛꯇꯤ ꯆꯥꯈ꯭ꯔꯦ ꯑꯗꯨ ꯑꯩꯗꯤ ꯆꯥꯛ ꯂꯥꯝꯕꯒꯤ ꯇꯟ ꯁꯦꯝꯁꯤꯔꯣꯅ ꯇꯧꯔꯤꯌꯦ ꯑꯃꯨꯛꯀ
ꯆꯥꯛ ꯂꯥꯝꯒꯟꯕ ꯃꯥꯜꯂꯤꯀꯣ꯫
ꯍꯣꯏ ꯑꯩ ꯆꯥꯛ ꯌꯥꯝ ꯆꯥꯒꯜꯂꯦ꯫
ꯑꯩ ꯑꯃ ꯃꯣꯏꯒꯤ ꯃꯔꯤꯡꯒꯤ ꯀꯩꯅꯣ ꯇꯧꯕꯗꯣ
ꯑꯥ
ꯌꯨꯕꯤꯒꯥꯡ ꯍꯥꯞꯄꯒ ꯑꯃ ꯂꯩꯗꯥꯏꯅꯦ ꯇꯟ ꯑꯃ꯫
ꯁꯪꯒꯣꯝꯒꯥꯡ ꯍꯥꯞꯄꯒ ꯅꯞ ꯅꯞ ꯂꯥꯎꯕꯤꯗꯣ
ꯑꯠꯁꯦꯔ
ꯇꯟ ꯈꯪꯗꯦ ꯀꯩ ꯃꯃꯤꯡ ꯀꯧꯕꯅꯣꯗꯤ ꯑꯗꯨ ꯌꯥꯝ ꯎꯗꯤ ꯐꯣꯟꯗꯗꯤ ꯎꯔꯦꯕꯀꯣ꯫ ꯑꯁꯦꯡꯕꯗꯗꯤ ꯆꯥꯗꯔ꯭ꯤꯌꯦꯕ ꯑꯗꯨꯏꯗꯨ ꯆꯥꯅꯤꯡꯉꯦ ꯑꯩꯗꯤ
ꯑꯗꯣ ꯅꯦꯛꯁ ꯌꯥꯔꯗꯨ ꯖꯒꯣꯏ ꯁꯥꯕ ꯑꯃꯨꯛ ꯂꯥꯛꯑꯁꯦ ꯑꯗꯨꯒ ꯌꯥꯎꯁꯪ ꯑꯃꯨꯛ ꯌꯥꯎꯁꯪ ꯑꯃꯨꯛ ꯊꯣꯛꯑꯁꯦ ꯑꯩꯈꯣꯏꯒ
ꯍꯣꯏ ꯑꯗꯨꯒ ꯑꯩꯈꯣꯏ ꯈ꯭ꯔꯤꯁꯃꯥꯁꯇꯁꯨ ꯂꯥꯛꯑꯣ ꯀꯣꯏꯕ ꯂꯥꯛꯑꯣ
ꯌꯥꯎꯁꯪ ꯌꯥꯎꯁꯪꯗꯗꯤꯀꯣ ꯀꯦꯔ ꯊꯣꯟꯑꯅꯤꯗꯅ
ꯑꯥ
ꯀꯦꯊꯔꯒ ꯑꯗꯨꯒꯅꯦꯀꯣ ꯅꯨꯃꯤꯗꯥꯡꯋꯥꯏꯔꯝꯁꯦ
ꯑꯥ
ꯑꯁ ꯅꯨꯄꯥꯗꯩ ꯄꯩꯁꯥ ꯃꯨꯟꯗꯣꯏꯕ ꯄꯤꯔꯝꯃꯣꯅ ꯍꯥꯏꯗꯣꯏꯅꯦꯕꯀꯣ ꯌꯥꯎꯁꯪꯅꯤꯅ ꯑꯗꯨꯝ ꯄꯤꯌꯦ ꯈꯪꯅꯕ ꯂꯥꯛꯀꯥꯟꯗꯗꯤ ꯐꯥꯏꯚ ꯍꯟꯗ꯭ꯔꯦꯠꯀꯨꯝꯕ ꯋꯥꯟ ꯊꯥꯎꯖꯟꯒꯨꯝꯕ ꯄꯤꯔꯝꯕ ꯑꯗꯨꯝ ꯌꯥꯎꯋꯦ
ꯎꯝ
ꯑꯗꯨꯒ ꯑꯩꯈꯣꯏꯁꯤ ꯂꯣꯏꯕ ꯅꯨꯃꯤꯠꯁꯤ ꯐꯥꯏꯚ ꯑꯥ ꯐꯥꯔꯁ ꯇꯦꯗꯅ ꯅꯨꯃꯤꯗꯥꯡꯅ ꯄꯩꯁꯥ ꯈꯥꯏꯕ ꯌꯨꯝ ꯌꯨꯝꯗ ꯆꯠꯂꯅꯦꯕꯀꯣ
ꯎꯝ
ꯑꯗꯨꯒ ꯐꯣꯔ ꯗꯦꯖ ꯃꯨꯟꯗꯣꯏꯅꯦꯕ ꯄꯩꯁꯥ ꯑꯗꯨꯒ ꯂꯣꯏꯔꯒ ꯆꯥꯛ ꯆꯥꯅꯔꯅꯤꯗꯅ
ꯑꯁ ꯅꯨꯡꯉꯥꯏꯔꯤꯅꯦ ꯑꯗꯨꯗꯤꯀꯣ
ꯌꯥꯝ ꯅꯨꯡꯉꯥꯏ ꯑꯗ ꯑꯔꯦꯝꯕ ꯄꯩꯁꯥꯁꯦ ꯑꯁꯤ ꯌꯦꯟꯅꯗꯣꯏꯅꯦꯕ ꯑꯗꯨꯒ ꯐꯥꯏꯐ ꯗꯦ ꯁꯨꯕ ꯅꯨꯃꯤꯠꯁꯤ ꯑꯁꯅ ꯋꯥꯇꯔ ꯐꯦꯁꯇꯤꯕꯦꯜꯒꯤ ꯇꯥꯏꯞꯇ ꯍꯂꯪꯀꯥ ꯍꯥꯏꯗ ꯑꯃ ꯂꯩꯌꯦꯕꯀꯣ
ꯑꯥ
ꯑꯗꯨꯃꯥꯏꯅ ꯏꯁꯤꯡ ꯍꯩꯖꯤꯟꯅꯔꯒ ꯀꯣꯏꯕ ꯆꯠꯅ ꯅꯨꯡꯉꯥꯏꯕꯅꯤ ꯑꯥꯔ ꯕꯤꯒ ꯇꯩꯅꯔꯒ ꯌꯥꯝ ꯅꯨꯡꯉꯥꯏꯕꯅꯦ
ꯅꯨꯡꯉꯥꯏꯅꯤ ꯑꯩꯈꯣꯏꯒꯤꯗꯤ ꯈ꯭ꯔꯤꯁꯃꯥꯁꯅ ꯈ꯭ꯋꯥꯏꯗꯒꯤ ꯆꯥꯎꯔꯒ ꯄꯥꯡꯊꯣꯛꯑꯦ ꯑꯗꯨꯗꯒꯤꯗꯤ ꯎꯝ ꯑꯩꯈꯣꯏꯒꯤꯗꯤ ꯅꯈꯣꯏꯒꯤ ꯀꯨꯝꯅ ꯐꯦꯁꯇꯤꯚꯦꯜꯗꯤ ꯌꯥꯝꯅꯗꯤ ꯂꯩꯇꯦ
ꯑꯗꯨꯏꯁꯨ ꯅꯣꯏꯒꯤꯁꯨ ꯇꯧꯔꯀꯥꯟꯗ ꯅꯨꯡꯉꯥꯏ ꯅꯨꯡꯉꯥꯏꯅ ꯆꯥꯎꯅ ꯆꯥꯎꯅ ꯇꯧꯔꯤꯗꯨꯗꯤ ꯁꯟꯒꯥ ꯇꯨꯔꯒ ꯃꯤ ꯃꯌꯥꯝ ꯃꯌꯥꯝ ꯆꯥꯃꯤꯟꯅꯗꯅ ꯇꯧꯔꯤꯗꯤ ꯉꯥꯏꯇ꯭ꯔꯣ ꯅꯣꯏꯁꯨ ꯈ꯭ꯔꯤꯁꯃꯥꯁꯇꯣ ꯑꯩꯈꯣꯏꯒꯤ ꯇ꯭ꯔꯥꯏꯞ ꯏꯃꯥꯟꯅꯕꯤꯁꯤ ꯌꯥꯝꯅ ꯂꯩꯇꯦꯕꯀꯣ ꯑꯗꯨꯅ ꯏꯟꯚꯥꯏꯠ ꯐꯪꯗꯦ ꯑ ꯍꯥꯏꯗꯤ ꯌꯨꯝꯗꯁꯨ ꯃꯤ ꯌꯥꯝ ꯂꯩ ꯇꯕꯅꯤꯅ ꯆꯠꯁꯨ ꯄꯥꯛꯅꯁꯨ ꯆꯠꯊꯣꯛꯇꯕ ꯑꯗꯨꯒꯤꯅꯤꯗ
ꯎꯝ ꯅꯪꯗꯤ ꯀꯔꯤ ꯇꯝꯃ ꯂꯩꯒꯦ
ꯑꯩꯗꯣ ꯐꯨꯔꯤꯠ ꯇꯨꯏꯌꯦ
ꯐꯨꯔꯤꯠ ꯇꯨꯏꯌꯦ
ꯑꯝ ꯇꯣꯞꯁꯀꯨꯝꯕ ꯕ꯭ꯂꯥꯎꯁꯀꯨꯝꯕ ꯏꯁ꯭ꯀꯔꯠꯀꯨꯝꯕ ꯇ꯭ꯔꯥꯎꯖꯔꯒꯨꯝꯕ ꯑꯗꯨꯃꯥꯏꯅ ꯇꯧꯋꯤ
ꯑꯍꯁ ꯌꯥꯝ ꯐꯩꯌꯦ ꯏꯟꯗꯤꯄꯦꯟꯗꯦꯟ ꯌꯥꯝ ꯑꯣꯏꯌꯦ
ꯑꯁ ꯀꯔꯥꯏꯗꯩꯅꯣꯗ ꯀꯣꯂꯦꯖꯀꯤ ꯑꯃꯨꯛ ꯑꯃꯨꯛ ꯐꯣꯔꯝ ꯐꯤꯜ ꯎꯞ ꯇꯧꯔꯝꯗꯥꯏꯗ ꯃꯊꯥ ꯌꯥꯝ ꯁꯥꯏꯒꯦ ꯑꯩꯈꯣꯏꯒꯤꯗꯤꯀꯣ ꯏꯃꯥꯁꯨ ꯂꯩꯇ꯭ꯔꯦ
ꯑꯣ
ꯏꯄꯥꯁꯨꯅ ꯅꯥꯔꯒ ꯂꯩꯌꯦ
ꯎꯝ ꯑꯗꯨ ꯅꯪꯗꯤ ꯂꯣꯏꯅꯃꯛ ꯇꯨꯕ ꯍꯩꯕ꯭ꯔꯣ
ꯑꯥ ꯍꯩꯌꯦ
ꯑꯁ ꯌꯦꯡꯅꯤꯡꯉꯦ
ꯅ ꯅꯈꯣꯏꯒꯤ ꯁꯟꯗꯦ ꯇꯣꯞꯁꯀꯨꯝꯕꯗꯣ
ꯑꯥ
ꯑꯗꯣ ꯌꯥꯝ ꯄꯥꯂꯖꯤ ꯇꯨꯗꯤ ꯈꯔ ꯈꯔꯗꯤ ꯍꯩ
ꯑꯣ ꯅꯪ ꯇꯝꯕ ꯆꯠꯄ꯭ꯔꯣ ꯅꯠꯇ꯭ꯔꯒ ꯅꯪ ꯏꯇꯣꯝꯗ ꯍꯩꯖꯕ꯭ꯔꯣ
ꯇꯝꯃꯦ ꯑꯗꯨꯒ ꯃꯥꯏꯇꯩꯒꯤ ꯂꯨꯍꯣꯡꯕꯗ ꯂꯄꯥ ꯇꯣꯞꯁꯀꯨꯝꯕ ꯕ꯭ꯂꯥꯎꯁꯀꯨꯝꯕꯗꯣ
ꯑꯣ ꯑꯣ ꯑꯣ
ꯑꯗꯨꯗꯤ ꯐꯅꯌꯥꯝ ꯑꯗꯨꯗꯤ ꯃꯌꯥꯝ ꯍꯩꯌꯦꯕꯀꯣ ꯑꯗꯨꯗꯤ ꯐꯖꯅ ꯇꯨꯏꯌꯦꯕꯀꯣ ꯑꯗꯨ ꯅꯠꯇꯕꯤ ꯀ꯭ꯌꯨꯠ ꯀ꯭ꯌꯨꯠ ꯑꯣꯏꯕ ꯀꯣꯔꯤꯌꯥꯟꯒꯤ ꯁꯥꯔꯠꯀꯨꯝꯕ ꯃꯥꯟꯕꯤꯗꯣ
ꯑꯥ
ꯑꯗꯨꯝꯕꯁꯨ ꯇꯨꯏ ꯑꯗꯩꯗꯤ ꯀꯣꯔꯁꯦꯠꯀꯨꯝꯕꯁꯨ ꯑꯗꯨꯝ ꯇꯨꯏ ꯃꯈꯜ ꯃꯈꯜ ꯃꯌꯥꯝ ꯇꯨꯏꯗ ꯅꯨꯡꯉꯥꯏꯌꯦ ꯑꯗꯨꯝ ꯅꯈꯣꯏꯁꯨ ꯂꯣꯏꯔꯗꯤ ꯑꯝ ꯇꯝꯖꯤꯜꯂꯣ ꯀꯥꯟꯅꯕꯅꯦ ꯅꯁꯥꯒꯤꯁꯨ ꯇꯨꯖꯔꯦ ꯏꯃꯥ ꯍꯣꯏ ꯏꯄꯥꯍꯣꯏꯒꯤꯁꯨ ꯇꯨꯕ ꯇꯝꯃꯅꯤ ꯍꯩꯔꯅꯤ ꯑꯗꯨꯗꯤ ꯅꯨꯡꯉꯥꯏꯇ꯭ꯔꯣ
ꯍ ꯍꯣꯏ ꯑꯗꯣ ꯍꯧꯖꯤꯛꯇꯤ ꯑꯝ ꯏꯃꯥ ꯏꯄꯥꯅ ꯂꯥꯏꯔꯤꯛ ꯀꯟꯅꯀꯣ ꯔꯤꯒ꯭ꯔꯦꯠ ꯇꯧꯗꯅꯤꯡꯉꯥꯏ ꯄꯍꯟ ꯄꯥꯎꯋꯣ ꯄꯥꯎꯋꯣꯅ ꯍꯥꯏꯌꯦ
ꯇꯝꯕꯅ ꯐꯩꯗ ꯑꯗꯨꯗꯤ
ꯍꯣꯏ ꯑꯗꯨ ꯑꯗꯥ ꯈꯪꯂꯒ ꯔꯤꯒ꯭ꯔꯦꯠ ꯆꯠꯄꯗꯨꯗꯗꯤ ꯐꯖꯅꯀꯣ ꯇꯝꯔꯒ ꯑꯇꯣꯞꯄꯗ ꯈꯪꯂꯁꯨ ꯈꯪ ꯇꯧꯗꯕꯀꯣ ꯑꯗꯨ
ꯈ꯭ꯔꯤꯁꯃꯥꯁꯀꯤ ꯁꯟꯗꯨ ꯆꯥꯅꯤꯡꯉꯦꯍꯦ
ꯑꯣꯛꯁꯥ ꯆꯥꯅꯤꯡꯗ꯭ꯔꯣ
ꯆꯥꯅꯤꯡꯉꯦ
ꯍꯣꯏ ꯑꯩꯈꯣꯏ ꯑꯣꯛꯁꯥꯗꯤ ꯊꯣꯡꯕ ꯍꯩꯕꯅꯦ ꯇ꯭ꯔꯥꯏꯕꯦꯜꯗꯤ ꯅꯪꯗꯤ